ꯑ ꯎꯝ ꯀꯩ ꯇꯧꯔꯣ ꯎꯝ
ꯀꯩꯁꯨ ꯇꯧꯗꯦꯗ ꯍꯧꯖꯤꯛ ꯑꯩ ꯇꯤꯚꯤ ꯀꯟꯅ ꯌꯦꯡꯅꯤꯡꯕ
ꯀꯔꯤꯒꯤ ꯇꯤꯚꯤ ꯀꯔꯤꯒꯤ ꯃꯨꯕꯤ
ꯑ ꯏꯒꯦꯅꯦꯅ
ꯍꯥꯥ
ꯍꯤꯟꯗꯤ ꯃꯨꯚꯤ ꯌꯦꯡꯉꯤꯕ
ꯑ ꯃꯪꯁ
ꯗꯤ ꯍꯥꯥ
ꯅꯪꯁꯨ ꯇꯤꯚꯤ ꯇꯤꯚꯤ ꯌꯦꯡꯕ꯭ꯔꯥ
ꯑꯥꯎ ꯑꯗꯨꯝ ꯌꯦ
ꯑꯥꯎ
ꯊꯥꯖꯕ꯭ꯔꯥ
ꯊꯖ ꯇꯗ ꯊꯖꯥ ꯇꯌꯥ ꯑꯗꯨꯕ ꯑꯗꯨ ꯍꯅ
ꯃꯩꯁꯨ ꯂꯥꯛꯇꯦꯕ ꯐꯖꯒꯅꯤ
ꯑꯣ ꯑꯥ ꯀꯥꯎꯗꯦ ꯀꯥꯎꯗꯦ
ꯎꯝ ꯑ ꯀꯔꯤꯁꯨ ꯇꯧꯅꯤꯡꯉꯥꯏꯁꯨ ꯂꯩꯇꯦ
ꯑ
ꯑꯩ ꯉꯥꯡꯒꯦ ꯑꯩ ꯉꯥꯡꯒꯦ ꯑꯩ ꯍꯧꯔꯀꯅꯤ ꯃꯇꯝ ꯈꯔ ꯋꯥꯠꯂꯤ ꯍꯧꯖꯤꯛ
ꯀꯔꯤ
ꯑꯩ ꯉꯥꯡꯒꯦꯕ ꯍꯧꯖꯤꯛꯇꯤ ꯇꯥꯎꯔꯒꯦ
ꯉꯥꯡꯉꯣ ꯍꯥꯏꯌꯣ
ꯐꯥꯒꯤ ꯇꯥꯑꯣꯕꯅꯤꯅꯥ
ꯎ ꯌꯥꯝ ꯍꯥꯏꯥꯏꯦꯗꯤ ꯅꯪ
ꯎꯝ ꯅꯪ ꯌꯦꯡꯗꯤ ꯀꯥꯏ ꯑꯦ ꯆꯠꯂꯣꯏ ꯍꯥꯏꯕ ꯅꯠꯇ꯭ꯔꯣ?
ꯍꯣꯏ ꯆꯠꯂꯣ
ꯑꯗꯨꯗꯤ ꯗꯥꯎ ꯌꯥꯔꯦ ꯍꯌꯦꯡ ꯑꯗꯨꯝ ꯀꯣ ꯇꯧꯔꯁꯤ ꯑꯗꯨꯅ
ꯑꯥ ꯍꯣꯏ
ꯉꯁꯤꯁꯨ ꯇꯨꯝꯗꯕꯤꯁꯨ ꯑꯗꯨꯝ ꯇꯧꯁꯤꯔ
ꯍꯣꯏ ꯇꯧꯁꯦ ꯑꯗꯨꯅꯪ ꯍꯣꯏ
ꯅꯨꯄꯤꯟ ꯊꯤꯒꯅꯨꯀꯣ꯫
ꯍꯣꯏ ꯍꯣꯏ ꯑꯗꯨ ꯑꯩ ꯇꯨꯝꯗꯗꯤ ꯈꯪꯗꯦ꯫ ꯑ ꯇꯨꯝꯔꯤꯗꯤ ꯇꯦ ꯇ ꯇꯨ꯭ꯔꯦꯗꯤ ꯑ ꯈꯥꯡꯗꯦꯀꯣ
ꯑ ꯇꯨꯡꯉꯖꯤ ꯈꯪꯗꯦ ꯀꯥꯏꯅ ꯑꯩ ꯑꯗꯨꯝ ꯀꯣꯜ ꯇꯧꯔꯛꯀꯦ ꯇꯨꯝꯕ ꯌꯥꯗꯣꯏ
ꯑꯩ ꯇꯨꯝꯦꯗꯤ ꯈꯪꯗꯦ ꯑꯩ
ꯎꯝ ꯈꯪꯗꯕꯅꯅꯦ ꯅꯣꯏꯅꯣꯏ ꯃꯥꯗꯣ ꯀꯣꯜ ꯇꯧꯔꯛꯀꯦ ꯅꯣꯢꯅꯆꯥꯅꯨꯄꯤꯗꯣ ꯅꯆꯥꯅꯨꯄꯤꯗꯣ ꯀꯩꯒꯤꯔ ꯇꯨꯝꯈꯔꯦ ꯑꯩꯗꯣ
ꯍꯣꯏ ꯇ
ꯄꯥꯏꯗꯤ ꯄꯈꯠꯂ‌ꯦꯀꯣ
ꯍꯣꯏ ꯍꯣꯏ ꯏꯄꯥꯏꯒꯦ꯫
ꯍꯣꯔꯦꯟꯒꯤ ꯋꯥꯔꯤꯅꯤꯗ ꯍꯧꯖꯤꯛꯀꯤ ꯋꯥꯔꯤ ꯑꯃꯨꯛ ꯁꯥꯔ꯭ꯁꯤꯗ
ꯑꯥ
ꯅꯣꯛꯅꯤꯡ ꯃꯁꯇꯥꯅꯤ
ꯑꯗꯨ ꯀꯔꯝꯃꯥꯏꯅꯅꯣꯛꯀꯦꯅ
ꯑꯥ ꯍꯥ ꯍꯅ ꯅꯣꯛ ꯑꯣ ꯑꯗꯨꯗꯤ
ꯎꯝ
ꯌꯥꯝ ꯐꯖꯩ ꯅꯪ ꯂꯣꯛꯄꯗꯣ ꯑꯩꯗꯤ ꯅꯪ ꯅꯧꯕꯗ ꯌꯥꯝ ꯀꯜꯂꯛꯇꯌꯦꯕ꯫ ꯅꯣꯛ ꯅꯣꯛꯇꯨꯅ ꯀꯞꯈ꯭ꯔꯗꯤ ꯈꯪꯗꯦꯀꯣ ꯑꯩ ꯊꯦꯝꯕ ꯍꯩꯇꯀꯣ꯫ ꯅꯠꯇ꯭ꯔ
ꯍꯣꯏ ꯆꯤꯡꯉꯃꯦ꯫
ꯎꯝ ꯑꯩꯗꯤ ꯆꯤꯟꯖꯣ ꯀ꯭ꯔꯥꯒ ꯊꯤ ꯃꯤꯅꯤꯀꯣ꯫ ꯑꯩꯗꯤ ꯆꯤꯟꯊꯤꯕ ꯅꯨꯄꯥꯅꯦ꯫
ꯑꯗꯨꯗ ꯑꯗꯨꯅ ꯅꯨꯡꯉꯥꯏꯌ‌ꯦꯅ꯫
ꯎ ꯇꯤꯟꯊꯤꯗ꯭ꯔꯥꯗꯤꯀꯣ ꯋꯥꯜꯥꯏ ꯋꯥꯔꯤ ꯂꯩꯗꯦꯕ ꯑꯗꯨꯒꯤ ꯈꯔ ꯈꯔꯗꯤ ꯊꯤꯕ ꯇꯥꯔꯦ ꯅꯪ ꯁꯥꯎꯕ ꯌꯥꯗꯦꯀꯣ꯫ ꯑꯩꯅ ꯁꯣꯏꯈꯤꯕ ꯂꯥꯡꯈꯤꯕ ꯌꯥꯎꯔꯁꯨ ꯀꯣꯄꯤꯤꯅꯤ ꯉꯥꯄꯤꯅꯤ ꯅꯤꯡꯁꯤꯡꯅꯤ
ꯑ ꯍꯥ
ꯎꯅ ꯅꯣꯡ ꯅ ꯀ ꯅꯣꯛꯅꯤꯡꯕ ꯃꯇꯝꯅꯤ꯫ ꯀꯄ꯭ꯔꯅꯦ꯫ ꯀꯞ ꯀꯅꯨꯍꯦ꯫ ꯑ ꯅꯣꯏ ꯃꯥꯗꯗꯤ꯫ ꯇꯝꯕꯤ ꯅꯣꯏ ꯃꯥꯕꯨꯗꯤ ꯇꯝꯕꯤꯅꯨꯀꯣ ꯑꯩ ꯀꯣꯜ ꯇꯧꯋꯦ ꯍꯥꯏꯅ ꯀꯣꯜ ꯇꯧꯔꯛꯑꯦ ꯍꯥꯏꯅ ꯅꯣꯏ ꯃꯥꯗ ꯑꯩꯕꯨ ꯁꯥꯎꯕꯅꯦꯕ꯫
ꯑꯦ ꯁꯥꯎꯔꯛꯑꯣ ꯁꯥꯎꯔꯨꯔꯦꯗ ꯍꯥꯏꯌꯣ ꯑꯗꯨꯝ
ꯑꯁ ꯌꯥꯝ ꯁꯥꯎꯕꯅꯦ ꯃꯥꯗꯣ
ꯎ ꯁꯥꯎꯧꯔꯦ
ꯉꯔꯥꯡ ꯅꯍꯥꯟ ꯑꯩꯕꯨ ꯈꯨꯄꯥꯛ ꯇꯥꯑꯕꯅꯦ ꯀ
ꯑꯗꯨ ꯃꯔꯝꯗꯣ ꯈꯪꯅꯤꯡꯕ꯭ꯔꯥ
ꯍꯥꯏꯌꯣ
ꯑꯩꯅ ꯅꯣꯏ ꯏꯃꯥꯗꯨꯒ ꯑꯗꯨꯝ ꯍꯪ ꯍꯪꯉꯨ ꯑꯁ ꯅꯪ ꯅꯆꯥꯅꯨꯄꯤꯗꯣ ꯐꯗꯤ ꯐꯖꯩꯍꯦ ꯀꯥꯞꯄꯦ ꯍꯥꯏꯕ
ꯑꯗꯨꯒꯤ ꯈꯨꯄꯥꯛ ꯊꯥꯔꯛꯄ ꯑꯩꯗꯤ ꯑꯗꯨꯝ ꯅꯣꯛꯑꯒ ꯅꯣꯛꯐꯦꯠ ꯇꯧꯔꯒ ꯑꯗꯨꯝ ꯂꯩꯗ ꯊꯥꯔꯁꯨ ꯀꯩꯁꯨ ꯀꯥꯏꯗꯦꯕ
ꯑꯗꯨ ꯍꯥꯎꯕ꯭ꯔꯥ ꯈꯨꯄꯥꯛꯗꯨ
ꯑꯧ ꯈꯨꯄꯥꯛꯇꯤ ꯑ‌‌ꯩꯗꯤ ꯆꯥꯔꯦ ꯅꯣꯏ ꯏꯃꯥꯒꯤꯗꯤ ꯈꯥꯏꯗ ꯑꯁ ꯃꯥꯒꯤ ꯈꯨꯠꯇꯨ ꯆꯥꯎꯕꯅꯤꯅꯀꯣ ꯑꯁ ꯑꯩꯗꯤ ꯃꯥꯏ ꯄꯤꯛꯄꯅꯤꯅꯀꯣ ꯑꯁ ꯂꯣꯏꯅꯒ ꯌꯥꯗ꯭ꯔꯦ ꯃꯤꯠꯇꯐꯥꯎ ꯊꯥꯕꯅꯤ ꯂꯣꯏꯔꯦꯍꯦ ꯅꯪꯁꯨ ꯄꯪꯅꯣꯛꯇ ꯅꯣꯛꯏ ꯅꯣꯛꯑꯨ ꯅꯣꯛꯑꯨ ꯋꯥꯔꯦ ꯍꯥꯏꯕ ꯋꯥ ꯑꯉꯛꯄꯅꯤꯍꯦ ꯅꯪꯁꯨ
ꯋꯥꯏꯌ‌ꯦꯗ
ꯑꯣ ꯑꯗꯨꯃꯥꯏꯟ ꯋꯥꯕ꯭ꯔꯥ
ꯍꯣꯏ
ꯑꯣ ꯅꯣꯛ ꯅꯪ ꯉꯁꯤ ꯈꯛꯇ ꯅꯣꯛꯄ ꯃꯥꯜꯂꯦ ꯑꯗꯨꯗꯤ ꯋꯥꯕꯗꯣ ꯑꯩꯗꯤ ꯅꯨꯡꯇꯤꯒꯤ ꯅꯣꯛꯑ ꯅꯣꯛꯑꯦꯕ ꯅꯣꯛꯄꯕꯨꯗꯤ ꯑꯗꯨꯕꯨ ꯋꯥꯗꯤ ꯋꯥꯗꯦꯕ ꯄꯪꯅꯣꯛꯇ ꯅꯣꯛꯏ ꯅꯪꯁꯨ ꯀꯩꯔꯣ ꯌꯥꯝ ꯅꯣꯛꯀꯅꯨꯀꯣ ꯅꯀꯣꯛ ꯆꯤꯛꯀꯅꯤꯀꯣ ꯅꯀꯣꯛ ꯆꯤꯛꯇ꯭ꯔꯒꯗꯤ ꯅꯪꯒꯤ ꯄꯨꯛꯇꯣ ꯌꯥꯝ ꯅꯥꯒꯅꯦꯕ ꯅꯨꯡ ꯅꯣꯛ ꯅꯣꯛꯃꯜꯂꯗꯤ ꯀꯔꯤꯔꯣ ꯑꯉꯛꯄ ꯁ꯭ꯇꯥꯔꯅꯤ ꯀꯥꯏꯅ ꯍꯟꯗꯛꯀꯤ ꯔꯦꯀꯣꯔꯗꯤ ꯅꯪꯅ ꯂꯧꯔ‌ꯦꯍꯦ ꯀꯄ ꯃꯥꯜꯂꯦꯗ ꯅꯪꯒꯤꯖꯤ
ꯅꯪ ꯀꯞꯇꯦ
ꯅꯪꯒꯤ ꯃꯥꯏꯒ ꯂꯣꯏ ꯍꯥꯡ ꯉꯥꯡꯕ ꯃꯥꯜ
ꯑꯩ
ꯎꯝ
ꯎꯍꯝ ꯑꯁ ꯑꯁ ꯗꯥꯏꯂꯣꯛꯇꯣ ꯈꯔ ꯀꯥꯞꯇ꯭ꯔꯗꯤ ꯌꯥꯗꯦꯕ ꯀꯔꯤ ꯋꯥꯔꯤ ꯂꯤꯕꯤꯌꯨꯔꯥ
ꯍꯥꯥ
ꯀꯔꯤꯋꯥꯂꯤ ꯋꯥꯂꯤ ꯋꯥꯂꯤꯅꯤ ꯀꯔꯤ ꯋꯥꯔꯤ ꯂꯤꯕꯤꯌꯨꯔꯥ
ꯏꯕꯤꯌꯨꯔꯥ ꯍꯥꯏꯕ
ꯑꯥꯎ
ꯍꯥ
ꯑꯩꯅ ꯀꯔꯤ ꯋꯥꯔꯤ ꯂꯤꯕꯤꯌ‌ꯨꯔꯥ ꯍꯥꯏꯕ
ꯂꯤꯕꯤꯌꯣꯔꯥ
ꯑꯣ
ꯌꯥ
ꯀꯩꯁꯨ ꯀꯥꯏꯗꯦ ꯀꯩꯁꯨ ꯀꯥꯏꯗꯦ ꯒ꯭ꯌꯥꯟ ꯇꯥꯅꯔꯗꯤ ꯂꯣꯏꯔꯦ
ꯍꯣꯏ ꯍꯣꯏ
ꯎꯝ ꯅꯪ ꯉꯔꯥꯡ ꯅꯍꯥꯟ ꯀꯥꯏ ꯆꯠꯄ꯭ꯔꯣ
ꯑ‌ꯣꯏꯔꯁꯨ ꯇꯨꯝꯅꯤꯡ ꯉ‌ꯦ
ꯑꯣ ꯀ ꯊꯦ ꯑꯩ ꯎꯕ ꯀ
ꯑꯥ ꯍꯣꯏ ꯍꯣꯏ ꯑꯗꯨꯅꯤ ꯑꯩ ꯑꯩꯅꯦ ꯑꯗꯨꯝ
ꯎꯝ ꯑꯣꯏꯔꯝꯒꯅꯤ ꯑꯁ ꯅꯪꯗꯤ ꯅꯁꯥ ꯀꯌꯥꯝ ꯐꯖꯩꯅꯦ ꯅꯪ ꯃꯄꯥꯟ ꯆꯠꯣꯛ ꯆꯠꯊꯣꯛ ꯆꯠꯁꯤꯟ ꯇꯧꯕꯗꯁꯨ ꯀꯣ
ꯑ
ꯁꯤꯤꯔꯥ ꯀꯩꯅꯣ ꯎꯞꯄꯒ ꯆꯠꯂꯨꯀꯣ ꯅꯠꯇ꯭ꯔꯗꯤ ꯅꯨꯄꯥꯁꯤꯡꯅ ꯐꯥꯅꯤꯕ
ꯑꯥ ꯍꯣꯏ
ꯎꯝ ꯀꯣꯏ ꯆꯠ ꯆꯠꯀꯨ ꯀꯣ ꯅꯪ
ꯅꯨꯄꯥꯁꯤꯡꯗꯣ ꯐꯥꯈ꯭ꯔꯗꯤ
ꯑ ꯑ ꯍꯣꯏ ꯍꯣꯏ
ꯃꯊꯥ ꯁꯥꯔꯅꯦꯕ ꯑꯩꯗꯤ ꯁꯝꯒ ꯂꯣꯏ ꯀꯦꯟꯒ꯭ꯔꯅꯤ ꯅꯪꯒꯤꯗꯃꯛꯇ ꯈꯜꯂꯤꯁꯦ
ꯍ
ꯅꯪꯒꯤ ꯑꯩꯒꯤ ꯊꯋꯥꯏꯒꯤ ꯀꯂꯦꯖꯥꯅꯤ
ꯑꯦ
ꯑꯁꯦꯡꯕꯅꯦ ꯑꯩꯅꯗꯤ ꯑꯩꯅ ꯅꯪ ꯅꯨꯡꯁꯤꯕꯗꯤ ꯅꯪꯗꯤ ꯑꯝꯇꯐꯥꯎ ꯈꯟꯕꯤꯗꯦ ꯑꯁ ꯑꯩ ꯅꯨꯡꯉꯥꯏꯇꯦ ꯅꯣꯡꯃ ꯅꯣꯡꯃꯗꯤ ꯑꯩꯗꯤ ꯐꯃꯨꯡꯗ ꯍꯤꯞꯄꯒꯀꯣ ꯑꯗꯨꯝ ꯀꯥꯞꯄꯅꯦ ꯅꯪꯒꯤ ꯅꯝꯃꯛ ꯈꯟꯕꯒꯤ ꯑꯁ ꯌꯥꯝ ꯋꯥ
ꯑꯥ ꯍꯣꯏ
ꯄꯨꯟꯁꯤꯗ ꯑꯍꯥꯟꯕꯅꯦꯕ ꯅꯪꯕꯨ ꯅꯨꯡꯁꯤꯔꯨꯕꯁꯦ
ꯑꯥ ꯍꯣꯏ ꯍꯣꯏ
ꯅꯪꯒꯨꯝꯕ ꯐꯖꯕꯁꯦ ꯑꯩꯈꯣꯏ ꯑꯩꯈꯣꯏꯗ ꯄ꯭ꯔꯤꯊꯤꯕꯤꯁꯤꯗ ꯊꯤꯕ ꯐꯪꯗꯦꯕ
ꯅꯪꯅ ꯍꯦꯟꯂꯦꯕ
ꯍꯣꯏ ꯍꯣꯏꯅꯦ ꯑꯗꯨꯒ
ꯎ ꯍꯝ
ꯅꯪꯅ ꯋꯥ ꯉꯥꯡꯕꯁꯦ
ꯎꯝ
ꯑ ꯀꯃꯥꯏꯒꯦ
ꯍꯥꯏꯌꯣ ꯄꯪꯍꯥꯏ ꯍꯥꯏꯌꯣ ꯒ꯭ꯌꯥꯟ ꯇꯥꯔꯗꯤ ꯂꯣꯏꯔꯦ
ꯑꯩꯃ ꯍꯥꯏ ꯉꯝꯗ꯭ꯔꯦ
ꯎꯝ ꯍꯥꯏꯕ ꯉꯝꯗ꯭ꯔꯗꯤ ꯅꯅꯨꯡꯊꯨꯝꯣꯏꯗꯅ ꯑꯃꯨꯛ
ꯑꯣ ꯅꯪꯁꯨ ꯑꯗꯨ ꯑꯗꯨꯃ ꯑꯗꯨꯃ ꯑꯟꯗꯔꯁꯇꯦꯟ ꯇꯧꯔꯣ
ꯇꯧꯔꯤꯗꯤ ꯂꯣꯏꯔꯦ ꯀꯩꯅꯣ
ꯑꯥ ꯍꯣꯏ ꯇꯧꯀꯣ ꯅꯪ ꯇꯧ ꯇꯧꯕ꯭ꯔꯥ ꯅꯪ ꯑꯟꯗꯔꯁꯇꯦꯟ ꯇꯧꯕ꯭ꯔꯥ ꯑꯩꯅ ꯍꯥꯏꯕꯗꯨ
ꯇꯧꯋꯦ ꯅꯪ ꯍꯥꯏꯁꯨ ꯍꯥꯏꯗꯒ
ꯑꯩ ꯏꯕꯥꯅꯤꯗꯤ ꯊꯃꯣꯏ ꯑ ꯅꯨꯡꯁꯤꯅꯕꯅꯤꯅ ꯊꯃꯣꯏꯁꯨ ꯑꯃꯈꯛꯇꯅꯤꯅ ꯑꯩꯗꯤ ꯒ꯭ꯌꯥꯟ ꯇꯥꯏꯗꯅ ꯅꯪ ꯉꯥꯡꯗ꯭ꯔꯁꯨꯀꯣ ꯅꯪꯒꯤ ꯊꯥꯎ ꯊꯃꯣꯏꯗ ꯐꯥꯎꯔꯤꯕ ꯃꯩꯆꯥꯛꯀꯥꯗꯣ
ꯑꯩꯉꯣꯟꯗ ꯂꯣꯏ ꯇꯥꯏꯌꯦꯕ꯫
ꯎꯝ ꯍꯣꯏ꯫
ꯎꯝ ꯑꯁ ꯅꯪꯒꯤꯁꯨ ꯃꯅꯤꯄꯨꯔꯤ ꯑꯥ꯫ ꯃꯩꯇꯩꯂꯣꯟ ꯃꯩꯇꯩꯂꯣꯟ ꯇꯝꯕꯤꯗ꯭ꯔꯗꯤ ꯌꯥꯗ꯭ꯔꯦ
ꯑꯩꯗꯤ ꯐꯖꯅ ꯈꯪꯉꯦ꯫
ꯑꯦ ꯐꯔꯦꯅꯦ ꯈꯪꯉꯗꯤ꯫
ꯇꯝꯕꯤꯌꯣ ꯍꯣꯏ ꯇꯝꯕꯤꯌꯣ
ꯑꯣ ꯃꯅꯤꯄꯨꯔꯤꯗꯅ ꯃꯅꯤꯄꯨꯔꯤ ꯑꯃꯨꯛ ꯇꯝꯒꯗꯕ ꯌꯥꯝ ꯂꯨꯑꯦꯕ ꯍꯧꯖꯤꯛꯇꯤ ꯑꯇꯣꯞꯄ ꯂꯣꯟꯗꯀꯣ ꯍꯣꯔꯦꯟ ꯇꯝꯁꯦ
ꯍꯣꯏ
ꯐꯒꯤ ꯇꯧꯕꯅꯤꯗ ꯅꯪꯁꯨ ꯅꯪꯗꯤ ꯇꯝꯗ꯭ꯔꯁꯨ ꯌꯥꯏꯗ ꯑꯩ ꯂꯩꯔꯤꯁꯤꯗꯤ ꯑꯦ
ꯅꯪꯅ ꯇ꯭ꯔꯥꯟꯁꯂꯦꯠ ꯇꯧꯕꯤꯅꯤꯀꯣ ꯑꯥ ꯅꯪꯅ ꯇ꯭ꯔꯥꯟꯁꯂꯦꯠ ꯇꯧꯕꯤꯅꯤ꯫ ꯀꯣ
ꯎꯝ ꯇꯧꯕꯤꯗꯨꯢꯅꯦ꯫
ꯍꯣꯢ ꯌꯥꯔꯔꯗꯨꯗꯤ ꯎꯝ ꯆꯨꯗꯦ
ꯀꯔꯤꯔꯣ
ꯁꯥꯕꯒꯤ꯫
ꯆꯨꯒꯅꯤ ꯍꯥꯏꯕꯅꯤ ꯉꯁꯥꯏ ꯀꯣꯜ ꯇꯧꯔꯛꯄꯅꯦ
ꯑꯅꯧ ꯃꯉꯣꯟꯗ ꯀꯣꯜ ꯇꯧꯔꯕ
ꯑꯧ ꯃꯊꯛꯇ ꯂꯩꯕ ꯑꯣ꯫ ꯍꯣꯔꯦꯟ꯫ ꯍꯣꯔꯦꯟ ꯅꯨꯃꯤꯗꯥꯡ ꯄꯨꯡ ꯇꯔꯥꯗ ꯆꯨꯔꯛꯀꯅꯤ ꯍꯥꯏꯕꯅꯦ ꯇꯔꯥꯗꯤ ꯌꯧꯗ꯭ꯔꯤ ꯍꯧꯖꯤꯛ
ꯑꯣ ꯑꯗꯨ ꯅꯪ ꯑꯩꯒꯤ ꯈꯔ ꯈꯔ
ꯎꯝ ꯈꯔ ꯈꯔ ꯎꯝ
ꯀꯔꯤꯒꯤ ꯈꯔ ꯈꯔ ꯍꯥꯏꯕ꯫
ꯈꯔ ꯈꯔ ꯍꯥꯏꯕꯗꯤ ꯈꯔ ꯈꯔ꯫ ꯈꯤꯇꯪ ꯈꯤꯇꯪ ꯆꯨꯅꯤ ꯍꯥꯏꯕ ꯎꯝ꯫
ꯌꯥꯝ ꯆꯨꯋꯣ ꯍꯥꯏꯕꯤꯔꯣ ꯅꯪ꯫
ꯑꯁ ꯌꯥꯝ ꯆꯨꯔꯗꯤ ꯇꯨꯝꯕ ꯌꯥꯗꯕꯅꯤ
ꯅꯠꯇꯦ ꯑꯩꯈꯣꯏꯒꯤ ꯍꯣꯁꯇꯦꯜꯗꯤꯀꯣ
ꯑꯝ
ꯅꯣꯡ ꯌꯥꯝ ꯆꯨ ꯆꯨꯔꯗꯤ ꯌꯨꯝꯗ ꯆꯠꯍꯟꯕꯅꯦ꯫
ꯑꯣ ꯢꯁꯤꯡ ꯊꯨꯝꯕ꯭ꯔꯣ
ꯍꯣꯏ
ꯑꯁ ꯍꯟꯗꯛ ꯃꯔꯛꯇꯤ ꯏꯁꯤꯡ ꯊꯨꯝꯗꯧ ꯃꯥꯟꯗ꯭ꯔꯦ ꯅꯣꯡꯒꯤ ꯃꯇꯝꯁꯨ ꯂꯣꯏꯁꯤꯜꯂꯛꯏꯕ꯫
ꯅꯠꯇꯦ ꯅꯪꯅ ꯍꯥꯏꯕꯤꯌꯣ ꯍꯥꯏꯕ ꯑꯗꯨꯒꯤ
ꯍꯣꯔꯦꯟ ꯀꯣꯜ ꯇꯧꯔꯒ ꯑꯃꯨꯛ ꯍꯥꯏꯕꯤꯔꯒꯦ
ꯑꯥ ꯑꯥ ꯍꯣꯏ ꯍꯥꯏꯕꯤꯔꯛꯑꯣ ꯑꯗꯨꯗꯤ ꯑꯩ ꯍꯌꯦꯡ꯫ ꯍꯌꯦꯡ ꯑꯌꯨꯛꯇ ꯌꯨꯝꯗ ꯂꯩꯒꯅꯤ
ꯎꯝ ꯂꯩꯌꯣ ꯑꯩ ꯍꯥꯏꯕꯤꯒꯦ꯫ ꯍꯧꯖꯤꯛꯐꯥꯎ ꯆꯨ ꯍꯥꯏꯌꯨꯔꯥ꯫
ꯍꯣ ꯍꯥꯏꯌꯣ ꯍꯥꯏꯌꯣ꯫
ꯅꯪ ꯍꯧꯖꯤꯛ ꯈꯜꯂꯨꯅꯨ ꯅꯪꯒꯤ ꯑꯁ꯫ ꯅꯪꯒꯤ ꯋꯥꯈꯜꯗ ꯆꯨꯔꯦ ꯍꯥꯏꯅ ꯈꯜꯂꯒ ꯇꯨꯝꯃꯨ
ꯑꯗꯨ ꯁꯧꯇꯤ ꯄꯤꯗ꯭ꯔꯗꯤ ꯍꯣꯏ ꯍꯣꯏ ꯄꯨꯡ ꯑꯃꯅꯤ ꯀꯣ
ꯎꯝ ꯑꯗꯨꯅꯤ ꯆꯥꯛꯇꯤ ꯌꯥꯝ ꯆꯥꯕ꯭ꯔꯣ ꯈꯤꯇꯪ ꯈꯤꯇꯪ ꯆꯥꯕ꯭ꯔꯥ ꯅꯪꯁꯨ
ꯀꯔꯤ
ꯆꯥꯛꯇꯤ ꯌꯥꯝ ꯌꯥꯝ ꯆꯥꯕ꯭ꯔꯣ꯫
ꯑꯣ ꯑꯩꯗꯤ ꯌꯥꯝ ꯌꯥꯝ ꯆꯥꯏꯌꯦ꯫
ꯌꯥꯝ ꯌꯥꯝ ꯆꯥꯎꯋ‌ꯣꯀꯣ ꯈꯤꯇꯪ ꯈꯤꯇꯪ ꯆꯥꯗꯅ ꯆꯩ ꯆꯥꯒꯅꯤ ꯅꯪ ꯈꯤꯇꯪ꯫ ꯇꯪ ꯆꯥꯔꯗꯤ ꯅꯌꯥꯡꯗꯣ ꯀꯪꯉꯅꯤꯕ ꯅꯁꯥ ꯄꯥꯔꯅꯤꯕ
ꯑꯩꯗꯤ ꯅꯨꯃꯤꯠ ꯑꯃꯗ ꯄ꯭ꯂꯦꯠ ꯇꯔꯥ ꯆꯥꯕꯅꯦ